ꯇꯥꯕ꯭ꯔꯣ
ꯇꯥꯔꯦ ꯇꯥꯔꯦ ꯀꯩ ꯅꯪ ꯀꯩ ꯂꯩꯒꯦ ꯅꯪ ꯁꯨꯝ ꯑꯩꯉꯣꯟꯗ ꯐꯣꯟ ꯁꯨꯝ ꯄꯥꯎ ꯐꯥꯎꯔꯛꯏꯔꯥ ꯅꯠꯇ꯭ꯔꯒꯅ ꯅꯪ ꯀꯩ ꯍꯥꯏꯅꯤꯡꯕ ꯑꯩꯉꯣꯟꯗ ꯁꯨꯝ ꯐꯥꯎꯔꯛꯏꯅꯣ ꯏꯊꯥ ꯊꯥꯖꯗꯅꯅꯦ ꯑꯩꯉꯣꯟꯗ ꯅꯪ ꯄꯥꯎ ꯐꯥꯎꯔꯛꯄꯁꯤꯗ ꯑꯩꯗꯤ ꯉꯛꯈ꯭ꯔꯦ ꯅꯪ ꯀꯩꯅꯣꯝ ꯂꯩꯔꯝꯗꯧ ꯃꯥꯜꯔꯦ ꯅꯪ ꯑꯩꯉꯣꯟꯗ ꯀꯩꯅꯣꯝ ꯍꯪꯒꯦꯅ ꯄꯥꯎ ꯐꯥꯎꯔꯛꯏ ꯑꯣꯏꯔꯝꯅꯦ ꯑꯗꯨ ꯅꯠꯇꯅꯗꯤ ꯅꯪ ꯀꯩꯁꯨꯝ ꯐꯥꯎꯔꯛꯏ ꯑꯩ ꯈꯪꯉꯦ ꯅꯪ ꯄꯥꯎꯁꯦ ꯐꯥꯎꯒꯟꯗꯕ ꯃꯤꯅꯦꯕ ꯅꯪ ꯉꯁꯤ ꯈꯪꯍꯧꯗꯅ ꯑꯩꯉꯣꯟꯗ ꯄꯥꯎ ꯐꯥꯎꯔꯛꯏꯁꯦ ꯅꯪ ꯀꯩ ꯍꯥꯏꯅꯤꯡꯕ ꯂꯩꯔꯦ
ꯑꯩꯁꯦ ꯅꯧꯣꯟꯗ ꯀꯩꯅꯣꯝ ꯍꯪꯒꯦꯅ ꯇꯧꯔꯛꯏꯅꯦꯅꯦ ꯀꯩꯅꯣ ꯇꯧꯕꯅꯦ ꯑꯁꯤ ꯅꯪ ꯍꯥꯟꯅ ꯕꯣꯔꯗꯤꯡ ꯂꯩꯔꯝꯕꯗꯣ ꯑꯗꯨꯒꯤ ꯕꯣꯔꯗꯤꯡꯗꯣ ꯀꯃꯥꯏꯅ ꯇꯧꯒꯦ ꯐꯕ꯭ꯔꯥ ꯈꯣꯠꯄ꯭ꯔꯥꯅ ꯑꯩꯁꯦ ꯍꯪꯒꯦ ꯇꯧꯔꯝꯕꯅꯦ ꯍꯥꯏꯗꯤ ꯑꯩꯁꯦ ꯏ ꯏꯅꯥꯎꯨꯄꯤ ꯑꯃ ꯂꯩꯌꯦꯕ ꯏꯆꯟꯟꯅꯨꯄꯤ ꯊꯣꯛꯄ ꯃꯃꯥ ꯑꯗꯣ ꯑꯗꯨꯗ ꯊꯝꯒꯦꯅ ꯇꯧꯕ ꯑꯗꯨꯗꯨꯒꯤ ꯑꯩꯁꯦ ꯅꯪꯉꯣꯟꯗ ꯍꯪꯉꯛꯏꯅꯦꯕ ꯅꯪꯅ ꯂꯩꯔꯝꯕꯗꯣ ꯀꯃꯥꯏꯅ ꯇꯧꯒꯦ ꯐꯕ꯭ꯔꯥ ꯈꯣꯠꯄ꯭ꯔꯥ ꯍꯥꯏꯗꯣ ꯑꯗꯒꯤ ꯆꯥꯛ ꯌꯦꯟꯁꯥꯡꯅ ꯀꯃꯥꯏꯅ ꯇꯧꯕ ꯍꯥꯏꯗꯣ ꯑꯗꯨꯗꯨꯒꯤ ꯑꯩꯁꯦ ꯍꯪꯉꯛꯀꯦ ꯇꯧꯕꯅꯦꯕ ꯑꯗꯨꯗꯨꯒꯤꯅꯦ
ꯑꯩꯅ ꯈꯪꯉꯕꯅꯦ ꯅꯪꯁꯦ ꯑꯩꯉꯣꯟꯗ ꯀꯩꯅꯣꯝ ꯍꯪꯕꯩ ꯅꯠꯇ꯭ꯔꯗꯤ ꯑꯩꯉꯣꯟꯗ ꯄꯥꯎꯗꯤꯦ ꯐꯥꯎꯔꯛꯑꯔꯣꯏꯁꯦ ꯑꯩꯅ ꯍꯥꯏꯕꯁ ꯆꯨꯝꯃꯝꯅꯤꯅꯦ ꯍꯣꯏ ꯑꯗꯨꯕꯨꯗꯤ ꯑꯩꯅ ꯂꯩꯔꯝꯕ ꯃꯐꯝꯗꯣ ꯐꯕꯒꯤꯗꯤ ꯌꯥꯝ ꯐꯩꯌꯦ ꯅꯪꯅ ꯅꯅꯥꯎ ꯅꯨꯄꯤ ꯊꯝꯍꯟꯒꯦ ꯍꯥꯏꯔꯗꯤꯅꯦ ꯑꯗꯨꯝ ꯊꯝꯍꯜꯂꯣ ꯑꯗꯨꯗ ꯅꯪꯅ ꯑꯩꯉꯣꯟꯗ ꯀꯃꯥꯏ ꯀꯃꯥꯏ ꯇꯧꯒꯦ ꯈꯣꯠꯀꯦ ꯍꯥꯟꯅ ꯍꯪꯉꯛꯏꯁꯦ ꯌꯥꯝ ꯐꯔꯕꯅꯦ ꯑꯩꯅ ꯂꯩꯔꯛꯄꯩꯀꯥꯟꯗꯣ ꯑꯗꯨꯗꯗꯤ ꯍꯥꯏꯗꯤ ꯑꯩꯈꯣꯏꯁꯦ ꯑꯗꯨꯝ ꯂꯥꯏꯔꯤꯛꯁꯦ ꯌꯥꯔꯤꯉꯩ ꯂꯥꯏꯔ ꯈꯛꯇꯅꯦꯕ ꯈꯪꯕ꯭ꯔꯥ ꯅꯣꯡꯉꯥꯜꯂꯛꯑꯦ ꯅꯣꯡꯉꯥꯜꯂꯛꯄ ꯍꯥꯏꯁꯦ ꯄꯨꯡ ꯀꯩꯅꯣꯗꯒꯤ ꯒꯤ ꯃꯔꯤ ꯃꯈꯥꯏ ꯁ꯭ꯋꯥꯏꯗꯒꯤ ꯍꯧꯒꯠꯄꯁꯤꯅꯅꯦ ꯀꯩꯅꯣ ꯍꯧꯒꯠꯂꯒ ꯍꯥꯏꯗꯤ ꯑꯩꯈꯣꯏꯁꯦ ꯁꯨꯝ ꯍꯥꯏꯐꯦꯠ ꯍꯧꯒꯠꯂꯒ ꯃꯥꯏ ꯃꯤꯠ ꯁꯤꯡꯅꯕꯅ ꯑꯩꯈꯣꯏꯁꯦ ꯍꯥꯏꯐꯦꯠ ꯑꯗꯨꯝ ꯑꯦꯔꯣꯕꯤꯛ ꯇꯧꯕꯁꯨ ꯌꯥꯎꯋꯤ ꯕꯤꯇꯤ ꯀꯩꯅꯣ ꯇꯧꯕꯁꯨ ꯌꯥꯎꯋꯦꯕꯀꯣ ꯑꯗꯨꯃꯥꯏꯅ ꯇꯧꯔ ꯃꯇꯨꯡꯁꯤꯗ ꯄꯨꯡ ꯇꯔꯨꯛ ꯁ꯭ꯋꯥꯏꯗ ꯕ꯭ꯔꯦꯛꯐꯥꯁ ꯇꯣꯛꯑ ꯃꯇꯨꯡꯗ ꯇꯔꯨꯛ ꯀꯩꯅ ꯅꯤꯄꯥꯟꯐꯥꯎꯁꯦ ꯑꯗꯨꯝ ꯅꯤꯄꯥꯟꯐꯥꯎꯁꯤꯐꯥꯎ ꯂꯥꯏꯔꯤꯛꯁꯦ ꯄꯥꯍꯜꯂꯅꯤ ꯂꯥꯏꯔꯤꯛꯁꯦ ꯄꯥꯍꯜꯂꯕ ꯃꯇꯨꯡꯁꯤꯗ ꯑꯩꯈꯣꯏꯁꯦ ꯑꯗꯨꯝ ꯁ꯭ꯀꯨꯜꯗ ꯂꯩꯔꯦꯗꯅ ꯁ꯭ꯀꯨꯜꯗ ꯑꯗꯨꯝ ꯂꯩꯔ ꯍꯂꯛꯄ ꯍꯜꯂꯛꯄ ꯈꯣꯠꯄ ꯗꯁꯨ ꯍꯥꯏꯗꯤ ꯑꯗꯨꯝ ꯆꯞ ꯃꯥꯟꯅꯅ ꯑꯗꯨꯝ ꯑꯩꯈꯣꯏꯒꯤ ꯆꯥ ꯑꯃ ꯀꯩ ꯑꯃ ꯊꯛꯑ ꯃꯇꯨꯡꯁꯤꯗ ꯑꯗꯨꯝ ꯂꯥꯏꯔꯤꯛꯁꯦ ꯑꯗꯨꯝ ꯄꯥꯍꯟꯕꯩꯗꯤ ꯄꯥꯍꯜꯂꯦꯕ ꯑꯗꯨꯗꯨꯅ ꯑꯗꯨꯝ ꯅꯪꯅ ꯀꯩꯅꯣ ꯅꯅꯥꯎ ꯅꯨꯨꯄꯤꯒꯤ ꯍꯪꯉꯛꯏꯗꯣ ꯐꯔꯦ ꯂꯩꯕꯒꯤꯗꯤ ꯑꯗꯨꯝ ꯅꯨꯡꯉꯥꯏꯌꯦ ꯅꯪ ꯀꯩꯀꯩ ꯈꯪꯅꯤꯡꯉꯤꯅꯣ ꯑꯗꯨꯒꯤ ꯃꯇꯥꯡꯗ ꯑꯗꯨꯝ ꯑꯩꯅ ꯑꯗꯨꯝ ꯐꯅ ꯀꯨꯏꯅ ꯂꯩꯔꯛꯄꯅꯤꯅ ꯑꯩꯗꯤ ꯐꯅꯥꯝꯗꯤ ꯈꯪꯉꯦ ꯑꯗꯨꯒꯤ ꯃꯐꯝꯗꯨꯗ
ꯑꯗꯣ ꯆꯥꯛ ꯌꯦꯟꯁꯥꯡꯁꯦ ꯀꯃꯥꯏꯅ ꯇꯧꯕꯅꯣ ꯁꯤꯅꯦ ꯍꯥꯏꯗꯤ ꯑꯩ ꯅꯥꯎꯄꯤꯁꯦ ꯆꯥꯕ ꯊꯛꯄꯗ ꯌꯥꯝ ꯄꯦꯠꯂꯦꯕ ꯃꯥꯁꯦ ꯈ ꯑꯍꯥꯟꯕꯗ ꯃꯥꯁꯦ ꯃꯃꯥꯡꯗꯁꯨ ꯑꯃ ꯂꯩꯔꯝꯃꯦꯕ ꯑꯗꯨꯗ ꯂꯩꯕꯁꯤꯅ ꯃꯥꯁꯦ ꯋꯥꯁꯨ ꯌꯥꯝ ꯄꯦꯠꯄꯅꯤꯅ ꯆꯥꯕ ꯊꯛꯄꯁꯨ ꯌꯥꯝ ꯄꯦꯠꯄꯅꯤꯅ ꯃꯥꯁꯦ ꯁꯦ ꯍꯥꯏꯗꯤ ꯑꯩ ꯑꯗꯨꯗ ꯂꯩꯕ ꯉꯝꯃꯔꯣꯏ ꯆꯥꯛ ꯏꯟꯁꯥꯡꯁꯨ ꯍꯥꯎꯗꯦ ꯈꯣꯠꯇꯦꯅ ꯑꯗꯨꯝ ꯑꯌꯥꯝꯕ ꯑꯁꯤꯒꯤ ꯃꯔꯝꯁꯤꯅ ꯑꯌꯥꯝꯕ ꯃꯥꯁꯦ ꯆꯪꯅꯤꯡꯗꯦ ꯑꯩ ꯂꯩꯅꯤꯡꯗ꯭ꯔꯦ ꯈꯣꯠꯇ꯭ꯔꯦꯅ ꯁꯨꯇꯤ ꯊꯧꯔꯒ ꯃꯥꯁꯦ ꯁꯨꯃꯥꯏꯅ ꯌꯥꯝ ꯇꯧꯋꯦꯕ ꯑꯗꯨꯗꯨꯩꯅꯦꯕ ꯅꯣꯏꯔꯣꯝꯗ ꯑꯣꯏꯗꯩꯅꯦꯕ ꯑꯩ ꯏꯆ ꯅꯨꯨꯄꯤ ꯄꯁꯦ ꯑꯗꯨ ꯅꯠꯇ꯭ꯔꯗꯤ ꯑꯩ ꯍꯥꯟꯅ ꯂꯩꯔꯝꯕ ꯕꯣꯔꯗꯤꯡꯗꯨꯗ ꯊꯝꯕ ꯌꯥꯏꯑꯕ ꯑꯩꯈꯣꯏꯔꯣꯝꯒꯤꯗꯨꯗ ꯑꯗꯨꯗ ꯊꯝꯕꯁꯦ ꯑꯩꯁꯦ ꯑꯌꯥꯝ ꯃꯌꯦꯛꯀꯤꯗꯤ ꯑꯗꯨꯗꯅ ꯍꯦꯟꯅ ꯊꯝꯅꯤꯡꯕꯅꯦꯕ ꯑꯩꯁꯦ ꯍꯥꯏꯗꯤ ꯌꯥꯝ ꯐꯩꯌꯦꯕ ꯑꯩꯅ ꯂꯩꯔꯝꯕꯗꯨꯁꯨ ꯍꯥꯏꯗꯤ ꯆꯥꯕ ꯊꯛꯄꯕꯨ ꯑꯣꯏꯔꯣ ꯑꯃꯕꯨ ꯑꯣꯏꯔꯣ ꯆꯥꯕ ꯊꯛꯄ ꯗꯁꯨ ꯌꯥꯝꯅ ꯆꯦꯛꯁꯤꯟꯕꯤꯑꯕ ꯑꯗꯨ ꯆꯥꯕ ꯐꯠꯇꯦ ꯁꯤ ꯆꯥꯕ ꯐꯠꯇꯦꯅ ꯌꯥꯝ ꯇꯧꯕꯤꯌꯦꯕ ꯑꯣꯖꯥꯗꯨꯅ ꯑꯗꯨꯗꯨꯅ ꯑꯩꯁꯦ ꯑꯗꯨꯗꯗꯤ ꯌꯥꯝ ꯊꯝꯅꯤꯡꯕ ꯑꯗꯣ ꯊꯝꯗꯧꯁꯦ ꯂꯝꯗꯣ ꯂꯥꯞꯅꯕꯅꯤꯅ ꯅꯪꯒꯤ ꯅꯣꯏꯔꯣꯝꯗꯩ ꯑꯣꯏꯕ ꯑꯣꯏꯕꯅꯤꯅ ꯅꯣꯏꯔꯣꯝꯗ ꯊꯝꯅꯤꯡꯕꯩꯅꯦꯕ ꯑꯩꯅ ꯅꯪꯉꯣꯟꯗ ꯄꯥꯎ ꯐꯥꯎꯔꯛꯏꯁꯦ ꯅꯣꯏꯔꯣꯝ ꯃꯤꯗꯣ ꯅꯪꯅ ꯅꯍꯥꯟ ꯅꯣꯝ ꯑꯃ ꯆꯥꯎꯔꯥꯛꯄ ꯑꯝꯗꯒꯤ ꯑꯩꯉꯣꯟꯗ ꯑꯗꯨꯝ ꯅꯪꯒꯤ ꯋꯥꯔꯤ ꯁꯥꯕꯗ ꯑꯩꯁꯦ ꯇꯥꯗꯤ ꯇꯥꯈꯤꯗꯅ ꯅꯪꯅ ꯋꯥꯔꯤ ꯂꯤꯔꯛꯄꯗ ꯁꯨꯃꯥꯏꯅ ꯇꯧꯋ ꯑꯩꯈꯣꯏ ꯕꯣꯔꯗꯤꯡ ꯑꯩꯅ ꯍꯥꯟꯅ ꯂꯩꯔꯛꯄ ꯕꯣꯔꯗꯤꯡꯗꯣ ꯌꯥꯝ ꯐꯩ ꯈꯣꯠꯂꯦꯅ ꯅꯪꯅ ꯑꯗꯨꯝ ꯆꯥꯎꯔꯥꯛꯄꯨꯝ ꯍꯥꯏꯈꯤꯕꯗꯨꯗ ꯑꯩꯁꯦ ꯅꯪꯉꯣꯟꯗ ꯍꯪꯕꯅ ꯐꯔꯦꯅ ꯑꯩꯁꯦ ꯅꯪꯉꯣꯟꯗ ꯐꯣꯟꯁꯦ ꯇꯧꯔꯛꯄꯅꯦꯕ
ꯐꯕꯒꯤꯁꯨ ꯌꯥꯝ ꯐꯔꯦꯀꯣ ꯐꯕ ꯍꯥꯏꯗꯤ ꯁꯨꯝ ꯍꯥꯏꯗꯤ ꯂꯥꯏꯔꯤꯛ ꯅꯨꯡꯗꯤ ꯄꯥꯕꯩ ꯃꯇꯥꯡꯗꯁꯨꯅꯦ ꯑꯩꯈꯣꯏꯈꯛ ꯂꯥꯏꯔꯤꯛ ꯄꯥꯔꯣ ꯍꯥꯏꯔꯒ ꯊꯥꯗꯣꯛꯇꯦ ꯑꯩꯈꯣꯏꯁꯨ ꯃꯉꯥꯏꯔꯦ ꯁꯨꯝ ꯍꯥꯏꯗꯤ ꯑꯣꯖꯥ ꯂꯩꯇ꯭ꯔꯗꯤ ꯂꯥꯏꯔꯤꯛꯁꯦ ꯄꯥꯅꯤꯡꯗꯦꯗꯅ ꯂꯥꯏꯔꯤꯛꯁꯦ ꯐꯅꯌꯥꯝ ꯄꯥꯔꯝ ꯇꯥꯔꯁꯨ ꯑꯣꯖꯥꯕꯨꯛ ꯅꯥꯀꯟꯗꯕꯨ ꯂꯩꯊꯣꯛ ꯊꯣꯛꯈ꯭ꯔꯗꯤ ꯑꯩꯈꯣꯏꯁꯨ ꯈꯔ ꯉꯥꯛꯇꯪꯒꯤ ꯋꯥꯔꯤ ꯁꯥꯟꯅꯍꯧꯅꯕ ꯈꯣꯠꯅꯕ ꯂꯣꯏ ꯇꯧꯣꯏꯗꯅ ꯑꯗꯣ ꯑꯩꯅ ꯂꯩꯔꯛꯏ ꯃꯐꯝꯗꯨꯗꯗꯤꯅꯦ ꯍꯥꯏꯗꯤꯅꯦ ꯑꯩꯈꯣꯏꯒꯤ ꯑꯣꯖꯥꯁꯦ ꯑꯩꯈꯣꯏꯁꯦ ꯄꯨꯜꯂꯞ ꯑꯆꯧꯕ ꯍꯣꯜ ꯑꯃꯗ ꯐꯝꯍꯜꯂꯅꯤ ꯐꯝꯍꯜꯂꯒ ꯃꯥꯅꯅꯦ ꯃꯀꯣꯛꯇꯅꯦ ꯌꯦꯡꯊꯔꯛꯇꯣꯏꯁꯦ ꯑꯥ ꯃꯊꯛꯇꯒꯤ ꯐꯝꯃꯒ ꯑꯗꯨꯝ ꯑꯗꯨꯃꯥꯏꯅ ꯂꯥꯏꯔꯤꯛ ꯄꯥꯕ ꯐꯪꯉꯤ ꯁꯪꯕꯤꯕꯤ ꯑꯗꯩꯗꯤ ꯆꯥꯕ ꯊꯛꯄꯒꯤ ꯍꯥꯏꯁꯦ ꯑꯩꯈꯣꯏ ꯍꯣꯏ ꯐꯠꯇꯕ ꯀꯩꯀꯩꯕꯨꯗꯤ ꯑꯩꯈꯣꯏꯁꯨ ꯊꯤꯡꯉꯦꯕꯀꯣ ꯌꯥꯔꯤꯉꯩ ꯑꯗꯨꯝ ꯃꯤꯃꯤꯒꯨꯝꯕ ꯀꯩꯒꯨꯝꯕꯁꯦ ꯑꯩꯈꯣꯏ ꯄꯤꯕꯨꯗꯤ ꯄꯤꯖꯩꯌꯦꯕꯀꯣ ꯑꯩꯈꯣꯏꯒꯤꯁꯨ ꯀꯦꯟꯇꯤꯟ ꯊꯝꯕꯅꯤꯅ ꯑꯗꯣ ꯌꯥꯔꯤꯉꯩ ꯌꯨꯝꯗꯒꯤ ꯀꯩꯗꯒꯤ ꯑꯗꯨꯃꯥꯏꯅ ꯑꯗꯨꯒꯨꯝꯕ ꯄꯣꯠꯇꯨꯗꯤ ꯄꯤꯍꯜꯂꯛꯇꯦ ꯍꯥꯏꯗꯤ ꯍꯥꯟꯅ ꯌꯥꯔꯝꯃꯦ ꯑꯗꯣ ꯑꯉꯥꯡ ꯈꯔ ꯍꯥꯏꯗꯤ ꯁꯨꯝ ꯆꯥꯕ ꯍꯦꯟꯖꯟꯕꯗꯣ ꯑꯗꯨꯗꯨꯗꯒꯤꯗꯤ ꯃꯕꯨꯛ ꯅꯥꯕ ꯈꯣꯠꯄ ꯌꯥꯎꯈꯤꯕꯕ ꯑꯗꯨꯗꯨꯅ ꯍꯧꯖꯤꯛꯇꯤ ꯑꯩꯈꯣꯏꯒꯤ ꯑꯗꯨꯃꯥꯏꯅ ꯆꯥꯕꯩ ꯈꯣꯠꯄꯩꯗꯨꯗꯤ ꯊꯤꯡꯈ꯭ꯔꯦꯕꯀꯣ ꯑꯗꯩꯗꯤ ꯌꯨꯝꯗꯒꯤ ꯑꯗꯨꯝ ꯁꯦꯝ ꯑꯣꯏꯔꯣ ꯂꯐꯣꯏ ꯑꯣꯏꯔꯣ ꯍꯥꯏꯗꯤ ꯑꯩꯈꯣꯏꯗ ꯄꯨꯛꯁꯦ ꯊꯟꯒꯗꯕꯗꯣ ꯑꯗꯨꯗ ꯑꯗꯨꯝ ꯄꯤꯍꯜꯂꯑꯦ ꯑꯩꯈꯣꯏꯒꯤ ꯐꯥꯔꯁ ꯁꯟꯗꯦꯒꯨꯝꯕ ꯂꯥꯛꯄ ꯈꯣꯠꯄꯗ ꯑꯗꯨꯝ ꯎꯟꯅꯅꯕꯁꯦ ꯂꯥꯛꯏꯅꯤꯗꯅ ꯑꯗꯨꯗ ꯑꯗꯨꯝ ꯄꯤꯍꯜꯂꯛꯄ ꯌꯥꯅꯤ ꯁꯪꯒꯣꯝ ꯑꯣꯏꯔꯣ ꯆꯦꯡꯄꯥꯛ ꯑꯣꯏꯔꯣ ꯃꯥꯅ ꯍꯥꯏꯗꯤ ꯄꯥꯝꯖꯕꯁꯤꯡꯗꯣ ꯃꯕꯨꯛ ꯄꯨꯊꯜꯂꯗꯤ ꯍꯥꯏꯗꯤ ꯑꯩꯈꯣꯏꯁꯦ ꯁꯨꯝ ꯕꯣꯔꯗꯤꯡ ꯅꯅꯥꯎꯅꯨꯄꯤꯅ ꯆꯥꯕ ꯊꯛꯄꯗ ꯌꯥꯝ ꯈꯜꯂꯤꯕ ꯑꯗꯨꯃꯥꯏꯅ ꯑꯩꯁꯨ ꯇꯧꯔꯛꯑꯦꯕ ꯑꯩꯁꯨꯅꯦ ꯁꯨꯝ ꯆꯥꯕ ꯊꯛꯄꯁꯦ ꯑꯩꯁꯨꯅꯦ ꯌꯥꯝ ꯈꯜꯂꯦꯕ ꯆꯥꯅꯤꯡꯗꯦ ꯊꯛꯅꯤꯡꯗꯦ ꯑꯗꯨ ꯍꯥꯎꯇꯦ ꯈꯣꯠꯇꯦꯅ ꯑꯩꯁꯨ ꯌꯥꯝ ꯇꯧꯋꯦꯕ ꯋꯥꯔꯛꯑꯦꯕ ꯑꯩꯁꯨ ꯕꯣꯔꯗꯤꯡ ꯂꯩꯕꯗ ꯌꯥꯝ ꯀꯞꯄꯛꯑꯦꯕ ꯑꯗꯣ ꯍꯥꯏꯣꯏꯗꯤ ꯁꯨꯝ ꯂꯩꯔ ꯂꯩꯔꯒꯗꯤ ꯅꯨꯡꯉꯥꯏꯔꯛꯑꯦ ꯕꯣꯔꯗꯤꯡꯗ ꯂꯩꯕꯒꯤ ꯃꯍꯥꯎꯗꯨꯁꯨ ꯃꯈꯜ ꯑꯃꯅꯤ ꯏꯃꯥꯅ ꯕꯤꯁꯤꯡꯒ ꯀꯩꯒ ꯂꯩꯃꯤꯟꯅꯕꯗꯕꯨ ꯑꯣꯏꯔꯣ ꯑꯃꯕꯨ ꯑꯣꯏꯔꯣ ꯃꯈꯜ ꯑꯃ ꯑꯗꯨꯒꯤꯁꯨ ꯅꯨꯡꯉꯥꯏꯕꯁꯦ ꯑꯗꯣ ꯃꯥꯅ ꯆꯥꯕ ꯊꯛꯄꯗ ꯌꯥꯝ ꯀ ꯊꯣꯛꯄꯁꯨ ꯌꯥꯅꯤꯗꯅ ꯃꯥ ꯎꯅ ꯂꯥꯛꯄꯗ ꯌꯦꯔꯨꯝ ꯄ꯭ꯂꯦꯠ ꯑꯃ ꯃꯥꯒꯤ ꯇꯣꯉꯥꯟꯅ ꯅꯨꯡꯇꯤ ꯈꯨꯗꯤꯡꯒꯤ ꯑꯄꯨꯠꯄ ꯑꯃꯃꯝ ꯄꯤꯕꯤꯔꯁꯨ ꯌꯥꯏ ꯑꯉꯧꯕ ꯑꯃ ꯇꯧꯕꯤꯔꯁꯨ ꯌꯥꯏ ꯑꯗꯨꯗꯤ ꯑꯗꯨꯒꯤꯗꯨꯅꯦ ꯌꯥꯏꯑꯕ ꯍꯧꯖꯤꯛꯀꯤ ꯑꯩꯅ ꯂꯩꯔꯤꯕ ꯃꯐꯝꯗꯣ ꯑꯗꯨꯗꯗꯤ ꯌꯥꯏ ꯃꯥꯅ ꯑꯗꯩꯗꯤ ꯆꯥꯕ ꯊꯛꯄꯒꯤ ꯍꯥꯏꯁꯦ ꯑꯩꯈꯣꯏꯗꯤ ꯑꯗꯨꯝ ꯍꯋꯥꯏ ꯊꯣꯡꯕ ꯐꯪꯉꯦ ꯑꯗꯨꯝ ꯍꯥꯏꯗꯤ ꯍꯥꯎꯋꯦ ꯍꯧꯖꯤꯛꯀꯤꯗꯨꯗ ꯑꯩꯈꯣꯏꯅ ꯍꯧꯖꯤꯛꯀꯤꯗꯤ ꯈꯪꯗꯦꯀꯣ ꯍꯧꯖꯤꯛꯀꯤꯗꯨ ꯈꯪꯗꯦ ꯍꯥꯏꯁꯦ ꯍꯧꯖꯤ ꯍꯧꯖꯤꯛꯀꯤꯁꯨ ꯍꯥꯎꯔꯝꯅꯤ ꯑꯩꯅ ꯂꯩ ꯃꯇꯝꯗꯨꯗ ꯑꯗꯨꯝ ꯍꯥꯎꯔꯛꯄꯅꯤꯅ ꯁꯟꯗꯦ ꯅꯨꯃꯤꯠ ꯀꯥꯏꯁꯦ ꯑꯌꯨꯛꯇꯅꯦ ꯎꯇꯤ ꯑꯗꯨꯝ ꯄꯤꯖꯕꯅꯦꯕ ꯎꯇꯤ ꯑꯗꯨꯅꯅꯦ ꯂꯩ ꯑꯗꯨꯗ ꯂꯩꯕꯒꯤꯗꯤ ꯅꯣꯏ ꯀꯩꯁꯨꯝ ꯈꯜꯂꯨꯅꯨ ꯃꯥ ꯑꯗꯨꯗ ꯂꯩꯕꯒꯤꯗꯤ ꯅꯨꯡꯉꯥꯏꯅꯤ ꯑꯗꯣ ꯂꯝꯗꯣ ꯅꯪꯅ ꯂꯩꯔꯝꯕ ꯃꯐꯝꯗꯨꯁꯨ ꯨ ꯅꯨꯡꯉꯥꯏ ꯍꯥꯏ ꯑꯗꯣ ꯂꯝꯗꯣ ꯂꯥꯞꯄꯕꯅꯤꯅ ꯀꯩꯗꯤ ꯎꯄꯥꯏ ꯂꯩ ꯑꯗꯣ ꯅꯅꯥꯎ ꯅꯨꯄꯤꯗꯨꯕꯨ ꯀꯔꯝ ꯀꯥꯟꯗꯒꯤ ꯆꯪꯍꯟꯕꯒꯤ ꯋꯥ ꯈꯟꯅꯔꯤꯅꯣ
ꯌꯥꯕꯨ ꯌꯥꯔꯒꯗꯤ ꯅꯪꯒꯤꯗꯣ ꯅꯪꯅꯁꯨ ꯑꯗꯨꯃꯥꯏꯅ ꯐꯩ ꯈꯣꯠꯂꯦ ꯍꯥꯏꯔꯛꯑꯕꯅꯤꯅ ꯃꯥꯁꯦ ꯑꯃꯗ ꯍꯥꯟꯅꯗꯤ ꯑꯇꯣꯞꯄ ꯑꯃꯗ ꯂꯩꯔꯝꯕꯅꯦꯕ ꯑꯗꯨꯗꯒꯤ ꯃꯥꯁꯦ ꯇꯣꯛꯊꯣꯛꯑꯒ ꯍꯧꯖꯤꯛꯁꯦ ꯌꯨꯝꯗ ꯑꯗꯨꯝ ꯂꯩꯔꯦꯕ ꯑꯗꯨꯗꯨꯅꯅꯦꯕ ꯑꯩꯅ ꯑꯃꯨꯛꯀꯣꯏ ꯊꯤ ꯊꯤꯔ ꯂꯩꯔꯤꯁꯦ ꯑꯩꯁꯦ ꯑꯇꯣꯞ ꯑꯇꯞꯄ ꯑꯃꯗ ꯁꯨꯝ ꯐꯣꯟꯁꯦ ꯇꯧꯔꯒ ꯑꯃꯨꯛ ꯑꯇꯣꯞꯄ ꯑꯃꯗꯁꯨ ꯑꯩꯈꯣꯏꯍꯪ ꯉꯥꯡꯉꯨꯔꯕꯅꯤ ꯑꯗꯨꯒ ꯀꯣꯟꯅ ꯊꯪꯅ ꯅꯪꯁꯦ ꯑꯃꯨꯛ ꯅꯤꯡꯁꯤꯡꯉꯕ ꯑꯗꯩꯗꯤ ꯑꯦ ꯁꯤꯗꯤ ꯅꯪꯉꯣꯟꯗ ꯇꯧꯕꯅ ꯐꯔꯅꯤ ꯍꯥꯏꯅ ꯅꯪꯉꯣꯟꯗ ꯑꯣꯏꯅ ꯇꯧꯔ ꯍꯪꯉꯛꯏꯅꯦꯕ ꯅꯪꯒꯤꯗꯨꯗ ꯑꯩꯁꯦ ꯑꯗꯨꯝꯅꯤꯡꯉ ꯊꯝꯅꯤꯡꯉꯛꯂꯦ ꯅꯪꯅ ꯑꯗꯨꯃꯥꯏꯅ ꯍꯥꯏꯗꯤ ꯐꯩ ꯈꯣꯠꯂꯦꯅ ꯍꯥꯏꯔꯕꯅꯤꯅ ꯑꯩꯗꯣ ꯑꯗꯨꯃꯥꯏꯅ ꯄꯥꯎꯁꯦ ꯄꯤꯈ꯭ꯔꯒꯦ ꯅꯪꯒꯤꯗꯤ ꯂꯣꯏꯅ ꯑꯗꯨꯝ ꯊꯝꯃꯒꯦꯅ ꯈꯜꯂꯦꯕ ꯍꯧꯖꯤꯛꯇꯤ ꯃꯥꯒꯤ ꯍꯥꯏꯗꯤ ꯃꯥꯁꯦ ꯆꯥꯕ ꯊꯛꯄ ꯄꯦꯠꯄ ꯈꯣꯠꯄꯁꯦ ꯅꯪꯒꯁꯨ ꯑꯗꯨꯝ ꯃꯥꯟꯅꯔꯦꯗꯅ ꯍꯥꯏꯗꯤ ꯅꯪ ꯑꯗꯨꯃꯥꯏꯅ ꯆꯥꯕ ꯊꯛꯄꯗꯣ ꯄꯦꯠꯂꯦ ꯑꯗꯨꯕꯨ ꯂꯩꯕ ꯈꯣꯠꯄꯗꯤ ꯑꯗꯨꯝ ꯅꯨꯡꯉꯥꯏ ꯈꯣꯠꯂꯦꯅ ꯍꯥꯏꯔꯤꯕꯅꯤꯅ ꯆꯥꯕ ꯊꯛꯄ ꯄꯦꯠꯄ ꯅꯪꯐꯥꯎ ꯅꯨꯡꯉꯥꯏꯑꯅ ꯍꯥꯏꯔꯛꯑꯕꯅꯤꯅ ꯍꯥꯏꯗꯤ ꯑꯗꯨꯝ ꯅꯨꯡꯗꯤ ꯅꯨꯡꯉꯥꯏꯔꯝꯃꯗꯣꯏꯅꯦꯕ ꯕꯣꯔꯗꯤꯡꯗꯣ ꯑꯗꯨꯃꯥꯏꯅ ꯍꯥꯏꯔꯛꯑꯕꯅꯤꯅ ꯅꯪꯅ ꯑꯗꯨꯗꯨꯅ ꯑꯩꯗꯣ ꯑꯗꯨꯃꯥꯏꯅ ꯇꯧꯔꯒ ꯑꯗꯨꯝ ꯊꯝꯃꯒꯦ ꯅꯪꯒꯤ ꯃꯐꯝꯗꯨꯗ ꯃꯥꯁꯦ ꯍꯧꯖꯤꯛꯁꯦ ꯑꯩꯅ ꯍꯧꯖꯤꯛ ꯍꯥꯏꯔꯨꯕꯗ ꯃꯥ ꯌꯥꯗꯤ ꯌꯥꯔꯛꯑꯣꯏꯌꯦꯕ ꯍꯥꯟꯅꯒꯤ ꯇꯥꯏꯞꯇ ꯇꯧꯔꯝꯅꯤ ꯑꯗꯨꯁꯨ ꯈꯣꯠꯄ ꯑꯗꯨ ꯁꯤ ꯍꯥꯏꯅ ꯃꯥꯁꯦ ꯃꯌꯥꯝꯗꯤ ꯉꯥꯡꯉꯛꯀꯗꯣꯏꯅꯦꯕ ꯑꯩꯉꯣꯟꯗ ꯑꯗꯨꯏꯁꯨ ꯑꯩ ꯏꯃꯥꯟꯅꯕꯤ ꯑꯃ ꯂꯩꯔꯝꯃꯦ ꯁꯨꯃꯥꯏꯅ ꯇꯧꯗꯅ ꯈꯣꯠ ꯇꯅ ꯍꯥꯏꯅ ꯑꯩ ꯅꯪꯒꯤ ꯋꯥꯔꯤꯁꯦ ꯁꯥꯔ ꯈꯣꯠꯂꯒ ꯃꯥꯁꯦ ꯐꯖꯅ ꯊꯦꯝ ꯈꯣꯠꯇꯅ ꯇꯧꯔꯒ ꯂꯩꯍꯜꯂꯒꯦ ꯑꯗꯨꯃꯥꯏꯅ ꯑꯣꯏꯅ ꯇꯧꯔꯒ ꯅꯠꯇ꯭ꯔꯒꯗꯤ ꯃꯥꯁꯦ ꯍꯧꯖꯤꯛꯁꯦ ꯁꯨꯃꯥꯏꯅ ꯁꯨꯝ ꯌꯨꯝꯗ ꯂꯩꯔꯒꯗꯤ ꯌꯥꯔꯣꯏꯕ ꯄꯔꯤꯈꯥ ꯃꯌꯥꯒ ꯑꯣꯏꯁꯜꯂꯛ ꯄꯒ ꯄꯔꯤꯈꯥꯗ ꯃꯥ ꯎꯪꯗꯅ ꯐꯝꯃꯒ ꯂꯩꯔꯨꯔꯅꯦꯕ ꯅꯠꯇ꯭ꯔꯒꯗꯤ ꯂꯥꯏꯔꯤꯛꯇ ꯃꯥꯁꯤ ꯂꯥꯏꯔꯤꯛ ꯇꯨꯗꯨꯅꯅꯦꯕ ꯑꯩꯅ ꯑꯐꯕ ꯊꯤꯔꯛꯏꯁꯦ ꯂꯥꯏꯔꯤꯛꯁꯦ ꯁꯣꯟꯕꯅꯤꯅ ꯑꯃꯨꯛ ꯍꯥꯏꯗꯤ ꯑꯣꯏꯍꯧꯔꯣꯏꯗ꯭ꯔꯥ ꯈꯣꯠꯂꯣꯏꯗ꯭ꯔꯥ ꯍꯥꯏꯅ ꯑꯩꯅ ꯑꯃꯨꯛ ꯄꯥꯈꯠꯄꯩꯅꯦꯕ ꯃꯤ ꯀꯣꯢꯊꯤ ꯊꯤꯒꯠꯂꯛꯏꯁꯦ ꯅꯪꯉꯣꯟꯗ ꯐꯥꯎ ꯄꯥꯎ ꯐꯥꯎꯔꯛꯏꯁꯦ ꯑꯩꯁꯦ ꯅꯍꯥꯟꯅ ꯑꯩ ꯑꯩꯁꯦ ꯅꯪꯉꯣꯟꯗ ꯐꯣꯟ ꯇꯧꯔꯛꯀꯦꯅꯗꯤ ꯈꯜꯂꯝꯃꯒ ꯑꯩꯁꯦ ꯑꯗꯨꯝ ꯀꯥꯎ ꯀꯥꯎꯔ ꯂꯩꯔꯕ ꯑꯗꯣ ꯉꯁꯤꯗꯤ ꯅꯤꯡꯁꯤꯡꯉꯤꯀꯥꯟꯗ ꯑꯝꯇ ꯇꯧꯍꯧꯔꯒꯦꯅ ꯅꯪꯉꯣꯟꯗ ꯑꯝꯇ ꯍꯪꯍꯧꯔꯒꯦ ꯃꯇꯝ ꯐꯪꯉꯤ ꯀꯥꯟꯁꯤꯗ ꯍꯥꯏꯅ ꯑꯩꯁꯦ ꯇꯧꯔꯛꯏꯅꯦ ꯅꯪꯗꯤ ꯊꯕꯛꯁꯨ ꯌꯥꯝ ꯆꯤꯟꯁꯨ ꯆꯤꯟꯒꯟꯕꯅꯤꯅ ꯍꯥꯏꯅ ꯅꯪ ꯍꯧꯖꯤꯛ ꯊꯕꯛ ꯀꯣꯝꯃꯝꯅꯦꯅ ꯑꯩꯁꯦ ꯇꯧꯔꯛꯄꯅꯦꯕ ꯑꯗꯣ ꯅꯪ ꯍꯧꯖꯤꯛ ꯀꯩꯗꯧꯔꯝꯃꯤꯅꯣ
ꯑꯩꯁꯦ ꯍꯧꯖꯤꯛꯁꯦ ꯐꯃꯝꯕꯅꯦ ꯁꯨꯝ ꯅꯪꯅ ꯐꯣꯟ ꯅꯪꯅ ꯍꯧꯖꯤꯛ ꯑꯩꯉꯣꯟꯗ ꯄꯥꯎ ꯐꯥꯎꯔꯛꯏꯁꯦ ꯆꯞ ꯆꯥꯔꯦ ꯑꯩꯅ ꯍꯧꯖꯤꯛꯁꯦ ꯈꯔ ꯍꯥꯡꯕ ꯇꯥꯏꯃꯤꯡ ꯑꯣꯏꯕꯒꯤꯀꯣ ꯅꯪꯒ ꯑꯩꯒ ꯐꯖꯅ ꯋꯥꯔꯤꯁꯦ ꯁꯥꯕꯁꯦ ꯍꯥꯏꯗꯤ ꯑꯉꯥꯡꯒꯤ ꯂꯥꯏꯔꯤꯛ ꯇꯝꯕꯩ ꯃꯇꯥꯡꯗ ꯁꯥꯕꯅꯤꯅ ꯍꯥꯏꯗꯤ ꯊꯕꯛ ꯆꯤꯜꯂꯗꯤ ꯑꯩꯉꯣꯟꯗꯁꯨ ꯄꯨꯛꯅꯤꯡꯁꯦ ꯆꯪꯉꯣꯏꯗꯅ ꯅꯪꯅ ꯑꯩꯅ ꯊꯕꯛ ꯍꯥꯡꯉꯤꯉꯩ ꯃꯇꯝꯗ ꯇꯧꯔꯛꯑꯒ ꯁꯦꯒ ꯃꯥꯏꯒ ꯇꯥꯟꯅꯔꯤꯁꯦ ꯌꯥꯝ ꯐꯔꯦ ꯅꯪꯒꯤ ꯅꯅꯥꯎꯅꯨꯄꯤꯗꯣ ꯐꯖꯅ ꯊꯦꯝꯃꯣ ꯕꯣꯔꯗꯤꯡꯗꯨ ꯀꯅꯥ ꯂꯩꯅꯤꯡꯒꯦ ꯑꯩꯈꯣꯏꯁꯨ ꯂꯩꯅꯤꯡꯉꯛꯄ ꯅꯠꯇꯦ ꯑꯩꯁꯨ ꯌꯨꯝꯗ ꯍꯥꯏꯗꯤ ꯑꯩꯅ ꯋꯥꯢ ꯑꯉꯥꯡ ꯑꯣꯏꯔꯤꯉꯩꯗ ꯕꯣꯔꯗꯤꯡꯗꯒ ꯊꯝꯅꯤꯒ ꯍꯥꯏ ꯀꯥꯟꯗ ꯀꯞꯇꯅ ꯈꯣꯠꯇꯅ ꯑꯩꯁꯨ ꯇꯧꯔꯛꯏꯅꯦ ꯑꯗꯨꯅ ꯎ ꯅꯪ ꯅꯅꯥꯎꯅꯨꯄꯤꯗꯨꯁꯨ ꯊꯦꯝꯃꯣ ꯐꯖꯅ ꯑꯗꯨꯗꯨꯒ ꯍꯥꯏꯗꯤ ꯍꯧꯖꯤꯛꯀꯤ ꯃꯐꯝꯗꯨꯗꯤ ꯌꯥꯝꯅ ꯅꯨꯡꯉꯥꯏ ꯍꯥꯏ ꯆꯥꯕ ꯊꯛꯄꯒꯤꯁꯨ ꯅꯪ ꯀꯩꯁꯨꯝ ꯋꯥꯔꯨꯅꯨ ꯄꯣꯠ ꯆꯩꯩ ꯌꯨꯝꯗꯒꯤ ꯑꯗꯨꯝ ꯊꯤꯟꯍꯜꯂꯛꯄ ꯌꯥꯔꯦ ꯑꯗꯩꯗꯤ ꯃꯥꯅ ꯆꯥꯛꯇꯣ ꯁꯤꯒ ꯆꯥꯅꯤꯡꯗꯦ ꯑꯗꯨꯒ ꯆꯥꯅꯤꯡꯗꯦꯅ ꯍꯥꯏꯇꯥꯔꯁꯨ ꯍꯥꯏꯗꯤ ꯏꯟꯖꯥꯡ ꯆꯥꯅꯤꯡꯗꯦ ꯈꯣꯠꯇꯦ ꯍꯥꯏꯔꯁꯨ ꯑꯗꯨꯝ ꯃꯣꯏꯒꯤ ꯍꯥꯏꯗꯤ ꯇꯣꯉꯥꯟꯅ ꯁꯥꯏꯠꯇ ꯃꯥꯒꯤ ꯌꯦꯔꯨꯝꯕꯨ ꯑꯣꯏꯔꯣ ꯑꯗꯨꯝ ꯊꯝꯕ ꯌꯥꯔꯦ ꯑꯗꯩꯗꯤ ꯍꯥꯏꯗꯤ ꯅꯣꯡ ꯐꯥꯗꯣꯛꯁꯨ ꯑꯗꯨꯝ ꯌꯨꯝꯗꯒꯤ ꯏꯟꯁꯥꯡ ꯑꯃ ꯊꯤꯜꯂꯛꯀꯦ ꯍꯥꯏꯔꯁꯨ ꯑꯗꯨꯝ ꯌꯥꯕꯅꯦ ꯍꯧꯖꯤꯛꯀꯤꯗꯨꯗꯤ ꯑꯗꯩꯗꯤ ꯃꯥꯅ ꯑꯩꯁꯤ ꯆꯥꯅꯤꯡꯗꯦ ꯈꯣꯠꯇꯦ ꯌꯦꯔꯨꯝꯁꯤꯃꯨꯛ ꯆꯥꯅꯤꯡꯗꯦ ꯈꯣꯠꯇꯦ ꯍꯥꯏꯔꯁꯨ ꯁꯨꯝ ꯅꯣꯡ ꯐꯥꯗꯣꯛ ꯏꯃꯥ ꯍꯣꯏ ꯀꯩꯅ ꯂꯥꯛꯄꯗ ꯃꯥꯅ ꯌꯦꯟ ꯑꯇꯥꯎꯕ ꯆꯥꯅꯤꯡꯉꯦꯕꯨ ꯍꯥꯏꯔꯁꯨꯀꯣ ꯅꯣꯡ ꯅꯤꯅꯤꯒꯤ ꯑꯗꯨꯝ ꯃꯣꯏꯅ ꯍꯥꯏꯗꯤ ꯑꯗꯨꯝ ꯆꯥꯃꯤꯟꯅꯕ ꯃꯃꯥꯟꯅꯕꯤꯁꯤꯡꯒ ꯑꯣꯏꯔꯣ ꯑꯗꯩꯗꯒꯤ ꯃꯥ ꯑꯗꯨꯝ ꯆꯥꯕ ꯌꯥꯕꯒꯤ ꯈꯨꯗꯣꯡ ꯆꯥꯕꯁꯨ ꯑꯗꯨꯝ ꯄꯤꯕꯅꯦꯕ ꯑꯗꯨꯗꯨꯅ ꯍꯧꯖꯤꯛꯀꯤ ꯃꯐꯝꯗꯨꯗ ꯊꯝꯕꯤꯔꯣ ꯑꯗꯨꯒ ꯇꯧꯔꯁꯦ ꯑꯗꯨꯅ ꯑꯗꯨꯝ ꯍꯥꯏꯗꯤ ꯅꯪꯅ ꯑꯗꯨꯝ ꯍꯥꯏꯔꯛꯑꯣ ꯑꯩꯉꯣꯟꯁꯤꯗ ꯀꯩꯅꯣ ꯇꯧꯕ ꯃꯇꯥꯡꯗꯨꯗ ꯑꯗꯨꯝ ꯁꯥꯟꯅꯅꯕ ꯑꯗꯣ ꯍꯧꯖꯤꯛꯁꯦ ꯑꯩꯁꯦ ꯊꯝꯃꯒꯦ ꯑꯩꯁꯦ ꯁꯣꯝꯗ ꯊꯕꯛ ꯑꯃ ꯂꯩꯁꯜꯂꯛꯑꯦ
ꯊꯃꯣ ꯊꯃꯣ ꯑꯗꯨꯑꯣꯏꯗꯤ